ꯈꯕ꯭ꯔꯠꯇ
ꯌꯥꯔꯤꯕ꯭ꯔꯣ
ꯌꯥꯔꯦ ꯌꯥꯔ ꯌꯥꯔꯤꯈꯩ ꯑꯗꯨꯝ ꯇꯧꯒꯗꯕꯅꯤ ꯍꯝ ꯅꯨꯡꯉꯥꯏꯔꯤꯕꯗ꯭ꯔꯣ ꯅꯉꯥꯏꯗ ꯋꯥꯔꯤ ꯁꯔꯦꯁꯦ
ꯁꯦ ꯀꯩꯒꯨꯝꯕ ꯑꯣꯏꯗ꯭ꯔꯦ ꯍꯥꯏꯔꯗꯤ ꯍꯥꯟꯅ ꯄ꯭ꯂꯥꯟꯗꯣ ꯕꯦꯛꯀꯞ ꯇꯧꯔ ꯊꯝꯃꯁꯦꯕ ꯈꯨꯗꯛꯇ ꯈꯟꯕ ꯋꯥꯏꯕ ꯑꯦꯛꯖꯥꯝꯗꯣ ꯀꯩꯒꯨꯝꯕ ꯍꯦꯛ ꯑꯣꯏꯗ꯭ꯔꯦꯅ ꯏꯝꯐꯥꯜꯗ ꯑꯩꯈꯣꯏꯅꯤ ꯃꯀꯨꯝ ꯃꯅꯨꯡꯁꯨ ꯄꯥꯔꯠ ꯇꯥꯏꯝ ꯇꯧꯕ ꯑꯩꯁꯨ ꯄꯥꯔꯠ ꯇꯥꯏꯝ ꯇꯧꯕ ꯑꯗꯨꯒ ꯑꯉꯥꯡꯁꯨ ꯑꯗꯨꯝ ꯁ꯭ꯀꯨꯜ ꯀꯥꯕ ꯌꯥꯔꯦꯅꯗꯤ ꯀꯔꯣꯗ ꯑꯗꯨꯒꯤ ꯄ꯭ꯂꯥꯟ ꯑꯃ ꯇꯧꯔꯁꯦ ꯁꯨꯝ ꯂꯩꯔꯗꯤ ꯑꯩꯈꯣꯏꯅꯤ ꯐꯤꯔꯣꯝ ꯌꯌꯣꯝ ꯑꯃꯒ ꯆꯦꯟꯕꯒꯤ ꯆꯦꯟꯕ ꯌꯥꯕꯒꯤ ꯃꯇꯥꯡ ꯌꯧꯁꯤꯜꯂꯛꯑꯦ ꯅꯅ ꯄꯥꯂꯥꯛꯑꯕꯣ
ꯑ
ꯅꯄꯥ ꯂꯥꯛꯇ꯭ꯔꯁꯨ ꯆꯥꯛ ꯆꯥꯔꯁꯦ ꯆꯥꯛꯂꯥꯛꯑꯃꯤꯗ ꯆꯥꯔꯒ ꯆꯥꯗꯕ ꯊꯕꯛꯛꯇꯧ ꯍꯥꯟꯅ ꯆꯠꯊꯣꯛꯍꯔꯁꯦ
ꯎꯝ
ꯎꯕ꯭ꯔꯣ ꯑꯗ ꯅꯨꯄꯤ ꯑꯅꯤ ꯊꯔꯣꯏ ꯈꯨꯜꯂ ꯂꯩꯕꯗꯣ
ꯈꯪꯁꯦ ꯑꯗꯨ ꯃꯅꯨꯡꯣꯡ ꯐꯥꯝꯅꯃ ꯃꯄꯥꯟꯗ ꯃꯈꯣꯟ ꯌꯥꯝꯃꯜꯜꯂꯤ ꯊꯕꯛ ꯁꯨꯕꯁꯦ
ꯅꯄꯤ ꯅꯨꯄꯤ ꯑꯅꯤ ꯊꯣꯛ ꯑꯩꯈꯣꯏ ꯑꯅꯤ ꯆꯠꯄꯗꯣ ꯉꯍꯥꯛ ꯑꯩꯈꯣꯏ ꯌꯨꯝꯒꯤ ꯃꯃꯥꯡꯗ ꯎꯕ꯭ꯔꯥ ꯅꯨꯄꯤ ꯑꯅꯤ ꯊꯣꯛꯈꯤꯕꯅꯦ ꯊꯔꯣꯏ ꯈꯨꯜꯂ ꯂꯩ
ꯎꯝ
ꯀꯦ
ꯌꯥ ꯑꯗꯨꯗ ꯆꯨ ꯍꯧꯖꯤꯛ ꯍꯛꯆꯥꯡꯒꯤ ꯀꯌꯥꯝ ꯐꯔꯝꯗꯧ ꯃꯥꯟꯗꯦ ꯆꯅꯤꯡ ꯁꯦꯡꯕꯗ ꯋꯥꯏ ꯃꯇꯝ ꯃꯥꯡꯍꯟꯉ ꯈꯨꯟꯕꯗꯤ ꯅꯨꯡꯉꯥꯏꯔꯤꯅꯤ ꯁꯦꯡꯗꯣꯛ ꯈꯗꯣꯏꯅꯤꯅꯦ
ꯑꯩꯗꯤ ꯀꯣ ꯉꯋꯦ ꯟꯃꯟꯕꯗꯣ ꯅꯨꯡꯁꯥ ꯁꯥꯃꯟꯕꯗꯣ ꯀꯣꯛꯇ ꯅꯨꯡꯁꯥ ꯌꯩꯕꯗꯣ ꯆꯠ ꯆꯅꯦ ꯐꯔꯦ ꯁ ꯌꯒ ꯄꯨꯔ ꯏꯅ ꯍꯥꯏꯦ
ꯀꯕ
ꯁꯝꯒꯁꯨ ꯂꯥꯛꯑꯝꯃꯅꯤꯀꯣ
ꯆꯨꯡꯒꯥꯔ ꯌꯥꯥꯛꯇꯦ
ꯇꯛꯃꯛꯅꯦ
ꯐ꯭ꯂꯥꯏꯠꯇꯣ ꯀꯦꯟꯁꯦꯜ ꯑꯣꯏꯈ꯭ꯔꯕꯒꯤ ꯄꯩꯁꯥ ꯂꯥꯛꯄ ꯉꯥꯏꯗꯣꯏꯅꯦ ꯃꯥꯁꯨ ꯂꯥꯛꯑꯗꯤ ꯑꯃꯨꯛ ꯍꯟꯕꯤꯗꯣꯏꯅꯦ ꯃꯥ ꯒꯥꯔꯤꯗ ꯇꯤꯛꯀꯦꯠ ꯀꯛꯑꯒ ꯂꯥꯛꯀꯅꯤ ꯑꯩꯅ ꯀꯦꯟꯁꯦꯜ ꯃꯇꯝ ꯂꯩꯔꯤꯉꯩꯗ ꯇꯧꯔꯒ ꯆꯠꯈ꯭ꯔꯁꯤ ꯁꯦ ꯍꯥꯏꯔꯉ ꯋꯦꯗꯔ ꯌꯥꯗꯦ ꯍꯥꯏꯅ ꯗꯤꯂꯦ ꯇꯧꯔꯒ ꯀꯦꯟꯁꯦꯜ ꯆꯠꯈ꯭ꯔꯦ ꯍꯥꯏꯑꯦ ꯆꯠꯄ ꯐꯪꯗ꯭ꯔꯦ ꯐꯣꯟ ꯇꯔꯦ ꯍꯦꯂꯤꯀꯣꯞꯇꯔꯁꯦ ꯇꯧ ꯇꯧꯔꯔꯣꯏ ꯁꯤꯗ ꯚꯤꯔꯖꯤꯠ
ꯑꯁꯤꯗꯤ ꯏꯃꯥꯔꯖꯦꯟꯁꯤꯒꯤ ꯉꯥꯏꯔꯥ ꯂꯩꯔꯗꯤ ꯇꯣ ꯀꯅꯤꯅꯦ
ꯖꯗꯣ ꯇꯃꯦ ꯂꯣꯡ ꯋꯦꯗꯔꯗꯤ ꯍꯦꯂꯤꯀꯣꯞꯇꯔꯒꯤ ꯂꯧꯈꯠꯄ ꯌꯥꯗꯦꯕ ꯅꯨꯡꯁꯥ ꯐꯖꯅ ꯁꯥꯔꯦ ꯍꯥꯏꯗꯔꯗꯤ ꯁꯝꯃꯔ ꯃꯇꯝꯗ ꯌꯦꯡꯗ꯭ꯔꯗꯤꯀꯣ ꯅꯣꯡ ꯆꯨꯕ ꯃꯇꯝꯗ ꯌꯥ ꯗꯦꯕ ꯇꯥꯕ꯭ꯔꯣ
ꯑꯗꯨ ꯑꯦꯛꯁꯄꯤꯔꯤꯌꯦꯟꯁꯅꯤ ꯑꯩꯈꯣꯏꯒꯤꯁꯨ ꯇꯥꯏ ꯇꯥꯏꯌꯦ ꯇꯑꯥꯕ꯭ꯔꯣ
ꯑꯣ ꯇꯔꯦ ꯇꯥꯔꯦ ꯇꯥꯔꯦ ꯑꯗꯦ
ꯔꯦꯟꯁꯅꯦꯕ ꯍꯌꯦꯡ ꯋꯥꯏ ꯑꯗꯨ ꯗꯥ ꯁꯣꯠ ꯀꯨꯝꯕ ꯇꯧꯔꯀꯥꯟꯗ ꯈꯨꯗꯛ ꯇꯁꯣꯏꯕꯤꯔꯗꯤ
ꯁꯤꯗ ꯅꯨꯡꯁꯥ ꯁꯥꯔꯁꯨ ꯑꯥꯗ ꯅꯣꯡ ꯇꯥꯗ꯭ꯔꯁꯨ ꯂꯩꯆꯤꯟꯗ ꯌꯥꯝꯃꯗꯤ ꯆꯠꯇꯕꯅꯦꯕ
ꯃꯤ ꯂꯣꯟꯗꯤ ꯂꯩꯆꯤꯟ ꯉꯥꯛꯇ ꯑꯣꯏꯔꯝꯅꯦ ꯑꯃꯨꯛꯀ ꯏꯃꯝ ꯃꯥꯝꯒ ꯇꯂꯦꯗ ꯍꯟꯗꯗꯧꯕ ꯑꯃꯨꯛ ꯌꯨꯝ ꯀꯩꯀꯥ ꯁꯦꯡꯕ ꯈꯣꯠꯄ ꯑꯁ ꯅꯣꯡꯗꯣ ꯂꯤꯛ ꯂꯣꯏꯅ ꯇꯧꯕꯗꯨ
ꯑꯁꯦ ꯍꯧꯖꯤꯛ ꯑꯦꯖꯝ ꯊꯥꯕ ꯆꯠꯂꯦꯅ ꯊꯥꯕ ꯆꯂꯒ ꯍꯜꯂꯛꯄ ꯀꯥꯟꯗꯁꯨ ꯃꯇꯝ ꯔꯦꯁꯨꯜꯠ ꯊꯣꯛꯄꯗꯤ ꯀꯨꯏꯈꯤꯅꯤꯕꯥ ꯅꯦꯛꯁ ꯏꯌꯥꯔ ꯊꯥꯕ ꯍꯧꯕ ꯃꯇꯝꯗ ꯈꯪꯗꯣꯏꯅꯦꯕ ꯍꯟꯗꯛ ꯃꯣꯏ ꯑ ꯆꯠꯈꯤꯕ ꯆꯍꯤꯗꯣ
ꯊꯣꯛꯅꯤꯡꯉꯦ ꯅꯠꯇꯦ
ꯅꯠꯇꯦ ꯆꯠꯈꯤꯕ ꯆꯍꯤꯒꯤ ꯊꯥꯈꯤꯕꯒ ꯔꯤꯖꯜꯗꯣ ꯍꯟꯗꯛ ꯑꯩꯈꯣꯏ ꯊꯥꯔꯝꯗꯥꯏꯗ ꯃꯣꯏꯒꯤ ꯔꯤꯖꯜ ꯊꯣꯛꯑꯦꯕ ꯑꯗꯨꯃꯥꯏꯅ ꯇꯧꯕ ꯗꯧ ꯃꯥꯂꯦꯕ ꯑꯗꯨꯒꯤ ꯁꯤ ꯆꯠꯂꯒ ꯍꯜꯂꯛꯑꯦꯅ ꯍꯜꯂꯛꯄ ꯀꯥꯟꯗ ꯑꯩ ꯊꯕꯛ ꯑꯃ ꯆ ꯇꯥꯅꯤꯡꯉꯥꯏ ꯑꯃ ꯇꯧꯗ꯭ꯔꯗꯤ ꯌꯥꯔꯔꯣꯏ ꯐ꯭ꯔꯤꯗ ꯂꯩꯕ ꯌꯥꯔꯣꯏ
ꯗꯤ ꯇꯧꯔꯁꯦ ꯈꯪꯗꯦ ꯏꯝꯐꯥꯒꯨꯝꯃꯒ ꯀꯣ ꯑꯉꯥꯡ ꯍꯥꯏꯕꯗꯤ ꯌꯨꯝꯗ ꯃꯤ ꯑꯉꯥꯡ ꯂꯧꯕꯤꯅꯤꯉꯥꯏ ꯂꯩꯅꯤꯅ ꯁꯤꯁꯤꯗꯤ ꯁꯤꯇꯔ ꯑꯣꯏꯔꯁꯨ ꯅꯣꯏ ꯑꯃꯨꯛ ꯂꯩꯕꯒꯤꯀꯣ ꯑꯗꯨꯗꯤ ꯃꯣꯏ ꯃꯅꯥꯛ ꯊꯝꯃꯒ ꯗꯤꯇꯥꯝꯗ ꯆꯠꯁꯤꯔꯥ ꯈꯪꯗꯦ ꯑꯩꯁꯨ
ꯃꯣꯏ ꯀꯣꯂꯦꯖ ꯀꯩꯀꯥ ꯂꯣꯏꯅ ꯆꯠꯄꯅꯤꯅ ꯐ꯭ꯔꯤꯗ ꯂꯩꯕ ꯃꯥꯁꯂꯥꯏꯇꯦ ꯃꯦꯔꯆꯟꯖꯦ ꯀꯩꯅꯣ ꯇꯧꯈ꯭ꯔꯗꯤ ꯀꯝꯄ꯭ꯌꯨꯇꯔ ꯀ꯭ꯂꯥꯁ ꯈꯛ ꯂꯧꯔꯗꯤ ꯑꯗꯨꯝ ꯂꯩꯕ ꯌꯥꯅꯤ
ꯑꯗꯨꯅꯦ ꯃꯥ ꯑꯃ ꯂꯩꯌꯦ ꯃꯥ ꯑꯃꯨꯛ ꯁꯪꯗꯕ ꯀꯥꯟꯗ ꯒꯤꯒꯤ ꯂꯟꯁꯨ ꯍꯧꯖꯤꯛꯇꯤ ꯍꯣꯁꯇꯦꯜ ꯂꯩꯇ꯭ꯔꯦꯅ ꯑꯗꯨꯗꯤ ꯃꯥꯁꯨ ꯑꯃꯨꯛ ꯊꯣꯛꯂꯛꯑꯅꯤ ꯑꯃꯨꯛ ꯑꯃꯅ ꯅꯪꯗꯁꯨ ꯑꯃꯅ ꯑꯃꯨꯛ ꯔꯤꯄ꯭ꯂꯦꯁ ꯇꯧꯕ ꯌꯥꯏꯔꯅꯤꯗ ꯃꯣꯏꯗꯤ ꯐꯩꯅꯦ ꯑꯗꯨꯃꯥꯏꯅ ꯈꯜꯂꯁꯦ ꯑꯗꯨ ꯑꯣꯏꯔꯗꯤ ꯏꯃꯥꯗ ꯊꯕꯛ ꯑꯃ ꯊꯤꯍꯟꯗꯣꯏꯕ ꯑꯩ
ꯑꯩꯣꯏꯒꯤ ꯏꯃꯥꯍꯣꯏ ꯆꯠꯄꯗꯣ ꯑꯗꯨ ꯐꯥꯎꯅꯔꯣꯏ ꯇꯥꯎꯔꯗꯦ ꯀꯦꯜꯁꯤꯡꯒꯤꯒꯤꯗ ꯂꯩꯈꯤꯒꯦꯔ
ꯄꯝ ꯐꯝꯅꯤꯡꯉ ꯅ ꯐꯔꯦ ꯂꯁꯨꯅꯤꯗ꯭ꯔꯦ ꯆꯀꯅ ꯈꯟ ꯈꯜꯂꯒ ꯑꯗꯨꯗꯤ ꯍꯨꯏꯁꯦ ꯄꯨꯈꯠꯄꯒꯤ ꯀꯥꯟꯅꯗ꯭ꯔꯦꯅ
ꯑꯗꯨꯝ ꯊꯝꯃꯣ
ꯍꯥꯥ
ꯊꯝꯝꯕꯝ
ꯄꯨꯖꯕ꯭ꯔꯣ ꯄꯨꯔꯣꯏꯁꯕ꯭ꯔꯣ
ꯊꯝꯒ꯭ꯔ ꯊꯝ ꯇ ꯍꯒ ꯄꯈꯜꯂꯁꯨ ꯌꯥꯏ ꯊꯝꯃꯁꯨ ꯌꯥꯏ ꯀꯥꯏꯖꯅ
ꯑ ꯑꯗꯨ ꯄꯨꯈꯜꯂꯒ ꯑꯃꯨꯛ ꯀꯣꯏꯅꯤ ꯂꯩꯇ꯭ꯔꯗꯤ ꯋꯥꯏ ꯍꯥꯏꯕꯅꯤꯗ ꯄꯨꯣꯛꯈꯠꯂꯁꯦ ꯑꯗꯨꯒ ꯑꯩꯈꯣꯏꯅꯤꯃꯨꯛ ꯀꯨꯝꯕ ꯑꯅꯤ ꯑꯁꯤꯗ ꯑꯃꯨꯛ ꯂꯩꯔꯅꯤ ꯍꯥꯏꯕꯗꯤ ꯑꯩꯈꯣꯏ ꯃꯅꯥꯛꯇ ꯊꯝꯗ꯭ꯔꯗꯤ ꯀꯅꯥꯅ ꯃ ꯌꯨꯝꯆꯥ ꯌꯦꯡꯁꯤꯟꯕꯤꯗꯣꯏꯅꯣ ꯆꯠꯄ ꯆꯥꯟꯁ ꯐꯪꯉꯤꯉꯩꯗ ꯄꯨꯈꯠꯕꯁꯦ ꯍꯌꯦꯡ ꯑꯃꯨꯛ ꯊꯕꯛꯇꯣ ꯀꯔꯤꯒꯨꯝꯕ ꯇꯧꯗꯕꯤꯗ ꯃꯇꯥꯡ ꯆꯥꯅ ꯑꯃꯨꯛ ꯇꯨꯃꯦꯦꯟꯡꯂꯣꯡ ꯂꯩꯔꯗꯤ ꯍꯨꯏꯏꯕꯨꯨꯗꯤ ꯄꯨꯈ꯭ꯔꯁꯦ ꯄꯨꯨꯡ ꯉꯥꯎꯔꯦꯗ ꯆꯥꯛꯀꯥꯟꯗ ꯆꯥꯔꯁꯦ ꯂꯣꯏꯔꯗꯤ
ꯎꯝ
ꯑꯗꯨꯃꯥꯏꯅ ꯍꯥꯟꯅ ꯑꯍꯟꯁꯤꯡꯗꯁꯨ ꯋꯥꯔꯤ ꯁꯥꯕꯗ ꯑꯗꯨꯃꯥꯏꯅ ꯍꯥꯏꯔꯣ ꯎꯝ ꯑꯦꯛꯖꯥꯝ ꯊꯥꯕ ꯂꯣꯏꯔꯗꯤ ꯔꯤꯖꯜꯁꯨ ꯃꯊꯪ ꯆ ꯅꯪ ꯔꯤꯖꯜꯒꯤꯗꯣ ꯀꯟꯐꯥꯔꯝ ꯑꯣꯏꯕ꯭ꯔꯣ ꯑꯗꯨꯃꯥꯏꯅ ꯆꯍꯤ ꯑꯃ ꯒꯦꯞ ꯂꯩꯅꯕ꯭ꯔꯣ
ꯂꯥꯁ ꯊꯥꯕ ꯈꯣꯗꯣ ꯑꯩꯈꯣꯏ ꯔꯦꯖꯤꯁꯇ꯭ꯔꯦꯁꯟ ꯍꯧꯔꯝꯗꯥꯏꯗꯨꯗ ꯔꯤꯖꯜ ꯀꯟꯅ ꯊꯣꯛꯂꯛꯑꯦꯕ ꯑꯗꯨꯃꯥꯏꯅ ꯇꯧꯗꯧ ꯃꯥꯜꯂꯦ ꯑꯗ ꯍꯥꯏꯗꯤ ꯊꯣꯛꯂꯞꯄ ꯃꯥꯦ
ꯑꯗꯨꯃꯥꯏꯅ ꯇꯧꯔꯁꯤꯀꯣ ꯄ꯭ꯂꯥꯟ ꯆꯦꯟꯖ ꯇꯧꯔꯅꯨ ꯔꯤꯖꯜꯗꯣ ꯋꯥꯠꯂꯤ ꯊꯕꯛꯁꯨ ꯂꯩꯇ꯭ꯔꯗꯤ ꯁꯤꯗ ꯄꯇꯥ ꯅꯪꯁꯨ ꯑꯩꯁꯨ ꯁꯨꯔꯒ ꯁꯤꯕꯤꯟꯈ꯭ꯔꯃꯤꯅꯦꯁ ꯃꯔꯨꯞ ꯀꯩꯀꯥꯗꯣ ꯃꯇꯝ ꯌꯧꯗ꯭ꯔꯤꯉꯩꯗ ꯁꯠ ꯁꯠ ꯁꯠ ꯄꯦ ꯇꯧꯊꯣꯛꯑꯒ ꯁꯦꯂꯔꯤꯗꯣ ꯀꯔꯤꯁꯨ ꯁꯦꯟꯊꯣꯏ ꯅꯨꯡꯊꯣꯏ ꯄꯥꯏꯗꯕꯤꯗ ꯍꯥꯟꯅ ꯁꯤꯡꯗꯣꯛꯅꯤꯡꯉꯥꯏ ꯑꯉꯝ ꯑꯉꯝꯕ ꯅꯪꯁꯨ ꯑꯩꯁꯨ ꯗꯤꯁꯦꯝꯕꯔ ꯗ ꯍꯥꯏꯖꯔ ꯔꯁꯨ ꯗꯤꯁꯦꯝꯕꯔ ꯌꯥꯝꯅꯗꯤ ꯑꯗꯨꯝ ꯦꯡꯗꯣꯛꯄ ꯦꯡꯗꯣꯛꯄ ꯑꯗꯨ ꯊꯕꯛ ꯋꯥꯔꯦ ꯂꯦꯞꯄꯒꯦ ꯍꯥꯏꯔꯁꯨ ꯑꯃꯨꯛ ꯂꯦꯞꯄ ꯌꯥꯔꯦꯅ ꯇꯣꯂꯣꯞꯇꯣ ꯑꯃꯨꯛ ꯊꯣꯛꯨꯗꯤ ꯍꯧꯖꯤꯛꯇꯤ ꯃꯤ ꯃꯌꯨꯝ ꯀꯩꯀꯥꯗꯁꯨ ꯑꯗꯨꯃꯥꯏꯅ ꯑꯣꯏꯔꯝꯅꯦꯕ ꯑꯉꯥꯡꯒꯨꯝꯕ ꯂꯩꯔꯒꯀꯣ ꯃꯌꯨꯝꯗ ꯇꯨꯝꯕ ꯑꯣꯏꯔꯗꯤ ꯇꯔꯦꯠ ꯅꯤꯄꯥꯥꯟ ꯑꯗꯨꯃꯥꯏꯅ ꯑꯣꯏꯅꯤ ꯑꯗꯨꯗꯣ ꯇꯨꯝꯕꯗꯤ ꯇꯥꯔꯂꯦꯗ ꯀꯗꯥꯏꯗꯒꯤ ꯏꯃꯥꯗ ꯍꯪꯍꯜꯂꯒꯦ ꯁꯤꯌꯣꯔ ꯑꯣꯏꯔꯗꯤ ꯑꯩ ꯅꯤꯡꯍꯥꯟꯗꯒꯤꯩ
ꯎꯆ ꯇꯤ ꯍꯥꯏ ꯇꯥꯎꯗꯒ ꯁꯤꯦꯌꯥꯔ ꯇꯧꯔꯗꯤ ꯆꯍꯤ ꯑꯍꯨꯝ ꯑꯃ ꯁꯨꯈ꯭ꯔꯗꯤꯦ ꯑꯗꯣ
ꯅꯦꯛꯁ ꯏꯌꯥꯔꯗꯤ ꯅꯪꯒꯤ ꯔꯤꯖꯜ ꯑꯃꯨꯛ ꯊꯣꯛꯈ꯭ꯔꯦ ꯇꯧꯍꯧꯒꯗꯕꯅꯤ
ꯅꯎ ꯑꯄꯠꯇꯦꯅꯦ ꯅꯪꯒꯤ ꯃꯀꯣꯟꯗ
ꯑꯩꯈꯣꯏꯅꯤ ꯅꯅꯦ ꯅꯦꯛꯁ ꯏꯔꯒꯤ ꯄ꯭ꯂꯥꯟ ꯇꯧꯕꯗꯣ ꯁꯣꯏꯔꯦ ꯕ ꯗꯤꯌꯥꯔ ꯇꯧꯒꯗꯕꯅꯦꯕ ꯇꯥꯕ꯭ꯔꯣ
ꯀꯔꯤꯅꯤ ꯇꯌꯦꯦ
ꯑꯩꯈꯣꯏꯅꯤ ꯑꯩꯅ ꯅꯦꯛꯁ ꯏꯔ ꯄ꯭ꯂꯥꯟ ꯇꯧꯕꯗꯣ ꯁꯣꯏꯔꯦ ꯌꯥꯔꯗꯤ ꯅꯦꯛꯁ ꯌꯌꯥꯔꯗꯣ ꯏꯝꯐꯥꯜꯗ ꯀꯨꯝꯃꯛꯒ ꯑꯩꯈꯣꯏꯅꯤꯃꯛ ꯊꯕꯛ ꯇꯧꯔꯒ ꯑꯉꯥꯡꯨ ꯀꯥꯍꯟꯅꯤꯡꯉꯥꯏ ꯍꯥꯏꯕꯗꯣ ꯁꯣꯏꯔꯦꯕ ꯍꯟꯗꯛ ꯑꯣꯏꯒꯗꯕꯅꯦꯕ ꯍꯟꯗꯛ ꯁꯀꯨ ꯐꯖꯅ ꯀꯥꯕꯩ ꯀꯥ ꯑꯗꯨꯅꯦ ꯁ꯭ꯀꯨꯜ ꯀꯥꯕꯣꯏ ꯀꯥꯗꯕꯣꯏ ꯇꯧꯔꯤꯉꯩꯁꯤꯗ ꯆꯥꯟꯁ ꯂꯧꯍꯧꯔꯒ ꯑꯩꯈꯣꯏꯅꯤ ꯊꯕꯛ ꯆꯠꯂꯒ ꯑꯩꯈꯣꯏꯅꯤꯒꯤ ꯗꯦꯞ ꯃꯌꯥꯝꯗꯣ ꯂꯣꯏꯅ ꯁꯤꯡꯗꯣꯛꯀꯗꯕ
ꯑꯗꯣ ꯁꯤ ꯑꯦꯛꯖꯥꯝꯁꯦ ꯊꯥꯕ ꯂꯣꯏꯔꯦ ꯍꯜꯂꯛꯑꯒꯗꯤ ꯑꯗꯨꯝ ꯁꯤꯔꯕ ꯖꯨꯂꯥꯏ ꯃꯅꯨꯡꯅꯨꯡꯁꯤꯗ ꯊ ꯆ ꯐ ꯊ ꯔ ꯁꯦ ꯨꯟꯗ ꯑꯩꯒꯤ ꯃꯍꯨꯠ ꯂꯤꯁꯤꯡ ꯑꯍꯨꯝꯒꯨꯝꯕ ꯄꯤꯔꯒꯦ ꯍꯥꯏꯔꯒ ꯃꯥꯅ ꯊꯕꯛꯇꯣ ꯄꯨꯂꯞ ꯄꯥꯏꯔꯁꯅꯨꯕ ꯑꯗꯨꯒ ꯇꯔꯥꯒꯨꯝꯕ ꯇꯥꯅꯤꯡꯉꯥꯏ ꯑꯗꯨꯗꯤ ꯇꯔꯥꯗꯨꯗ ꯑꯍꯨꯝ ꯄꯤꯈ꯭ꯔꯗꯤ ꯇꯔꯦꯠꯀꯨꯝꯕꯗꯤ ꯑꯗꯨꯝ ꯂꯥꯛꯅꯤꯉꯥꯏꯀꯣ ꯑꯩꯒꯤꯔꯣꯝꯗ ꯑꯗꯨ ꯑꯣꯏꯔꯗꯤ
ꯌꯥꯏ ꯑꯗꯨꯗꯃꯥꯏ ꯍꯟꯇꯧꯕ ꯁ
ꯑꯗꯨ ꯑꯗꯨꯒ ꯑꯉꯥꯡꯗꯣ ꯆꯍꯤ ꯑꯍꯨꯝ ꯁꯦꯞꯇꯦꯝꯕꯔꯗ ꯁꯨꯨꯔꯅꯤꯅ
ꯎꯝ
ꯁꯨꯔꯗꯤ ꯑꯗꯨꯝ ꯅꯦꯛꯁ ꯅꯦꯛꯁ ꯌꯌꯥꯔ ꯖꯅꯋꯥꯔꯤ ꯍꯦꯛ ꯍꯧꯕꯒ ꯁꯤꯗ ꯁ꯭ꯀꯨꯜ ꯑꯗꯨꯝ ꯀꯥꯍꯟꯈ꯭ꯔꯁꯦꯕ ꯀꯣ ꯀꯍꯥꯂꯒ ꯑꯗꯨꯃꯨ ꯁꯀꯨꯜ ꯆꯠꯍꯥꯜꯂꯒ ꯑꯗꯨꯝ ꯊꯕꯛꯇꯣ ꯑꯗꯨꯝ ꯁꯨꯗꯁꯦꯕ ꯔꯤꯖꯥꯜ ꯊꯣꯛꯇ꯭ꯔꯤ ꯐꯥꯎꯗꯤ ꯎꯝ ꯔꯤꯖꯜ ꯊꯣꯛ ꯇ꯭ꯔꯤ ꯐꯥꯎꯗꯤ ꯑꯗꯨꯝ ꯁꯨꯔꯁꯦ ꯑꯗꯨꯒ ꯔꯤꯖꯜ ꯊꯣꯛꯑꯁꯨ ꯑꯗꯨꯝ ꯁꯨꯔꯒ ꯅꯥꯕꯅꯤ ꯑꯗꯨꯝ ꯆꯍꯤ ꯑꯃ ꯐꯥꯎ